ꯑꯥ ꯑꯃꯨꯛ ꯄꯤꯛꯅ ꯇꯥꯒꯨꯝ ꯇꯥꯏ
ꯐꯖꯅ ꯇꯥꯔꯕ
ꯑꯗꯨꯏꯁꯨ ꯄꯤꯛꯑꯦꯗ ꯌꯥꯔꯤꯁꯦ ꯑꯗꯨꯝ ꯄꯤꯛꯅ ꯄꯤꯛꯅ ꯋꯥꯔꯤ ꯁꯥꯟꯅꯔꯁꯤꯁꯦ
ꯑꯗꯨꯕꯨꯗꯤ ꯑꯗꯨꯝ ꯍꯧ ꯍꯧꯣꯡ ꯇꯥꯏꯗ ꯑꯗꯨ ꯅ ꯀꯩ ꯌꯦꯟꯁꯥꯡ ꯊꯣꯡꯃꯤꯅꯣꯕꯁꯦ
ꯑꯩ ꯉꯁꯤ ꯏꯟꯁꯥꯡꯕꯨꯗꯤ ꯌꯦꯡꯗꯔꯤ ꯑꯦ ꯑꯩ ꯅꯪꯉꯣꯟꯗ ꯋꯥꯔꯤ ꯑꯃꯝꯗ ꯍꯥꯏꯒꯦ ꯇꯧꯕꯅꯦ ꯁ ꯇꯥꯔꯣꯁꯦ ꯑꯩ ꯉꯁꯤꯅꯦ ꯍꯥꯏꯐꯦꯠꯇꯪ ꯊꯧꯕꯥꯜ ꯌꯧꯅꯤ ꯍꯥꯏꯗꯅ ꯏꯃꯥꯅ ꯑꯃꯨꯛ ꯑꯩꯈꯣꯏ ꯃꯥꯅ ꯃꯃꯥꯡ ꯊꯥꯗꯩ ꯂꯥꯎꯑꯣ ꯂꯥꯎꯑꯣ ꯂꯥꯛꯑꯣ ꯅꯪꯎꯗ ꯀꯨꯏꯔꯦꯁꯨ ꯍꯥꯏꯕ ꯑꯩ ꯉꯁꯤ ꯌꯧꯔꯨꯑꯦꯕꯀꯣ ꯑꯗꯨꯀꯥꯟꯗ ꯑꯩꯈꯣꯏ ꯁꯣꯝꯐꯥꯒꯤꯁꯨ ꯃꯣꯏꯒꯤ ꯑꯥꯏꯁ ꯀ꯭ꯔꯤꯝ ꯑꯃ ꯃꯟ ꯍꯥꯏꯗꯣꯏꯔꯥ ꯑꯃ ꯗꯥꯏꯔꯦꯛ ꯇꯧꯕꯤꯗꯣ ꯑꯃ ꯂꯩꯇ꯭ꯔꯣ ꯃꯦꯡꯒꯣ ꯅꯠꯇ꯭ꯔꯒ ꯀꯩꯅꯣꯒꯤ ꯍꯩꯅꯧ ꯅꯠꯇ꯭ꯔꯒ ꯃꯣꯏꯒꯤ ꯆꯣꯀ꯭ꯂꯦꯠ ꯍꯥꯏꯗꯣꯏꯔꯥ ꯑꯗꯨꯒꯤ ꯐ꯭ꯂꯦꯕꯔ ꯁꯦꯝꯕꯗꯣ ꯑꯗꯣ ꯃꯣꯏ ꯑꯁꯣꯝꯗꯁꯨ ꯂꯩ ꯂꯩꯔꯝꯃꯤꯖꯥꯠꯅꯦ ꯃꯥꯅ ꯑꯃꯉꯣꯟ ꯀꯧꯔꯤꯁꯤꯅꯥꯃ ꯑꯦ ꯑꯩꯈꯣꯏꯗ ꯑꯩꯈꯣꯏ ꯁꯣꯝꯗꯁꯨ ꯂꯩꯔꯦ ꯌꯦꯡꯉꯂꯥ ꯍꯥꯏꯔ ꯃꯣꯏꯁꯤꯁꯨ ꯇꯧ ꯂꯩꯔꯝꯃꯤꯖꯥꯠꯅꯦ ꯃꯣꯏꯅ ꯑꯃꯨꯛ ꯍꯣꯏ ꯈꯤꯇꯪ ꯃꯃꯟꯗꯣ ꯈꯤꯇꯪꯗꯤ ꯍꯥꯏꯒꯠꯂꯤ ꯅꯨꯄꯥꯗꯤ ꯐꯨ ꯄꯤꯒꯨꯝ ꯇꯧꯒꯔꯨꯕ ꯃꯥꯏꯅꯗꯤ ꯄꯨꯂꯞ ꯄꯤꯕꯅꯦ ꯅꯤꯐꯨ ꯄꯤꯔꯒ ꯑꯩꯈꯣꯏꯒꯤ ꯃꯣꯏꯅ ꯑꯃꯨꯛ ꯏꯁꯇ꯭ꯔꯣꯕꯦꯔꯤꯒ ꯚꯦꯅꯤꯂꯥꯒꯗꯤ ꯑꯣꯏꯕ ꯑꯗꯨꯒ ꯃꯣꯏꯅ ꯑꯃꯨꯛ ꯁꯨꯝ ꯑꯩꯈꯣꯏꯒꯤ ꯂꯤꯠ ꯁꯤꯔꯞ ꯍꯥꯏꯕ꯭ꯔꯥ ꯑꯗꯨ ꯑꯣꯏꯅ ꯍꯥꯞꯄ ꯇꯧꯕ ꯑꯁ ꯁꯤ ꯎꯝ ꯁꯤꯃ ꯁꯤ ꯁꯤꯃ ꯍ ꯍꯩꯗꯤ ꯅꯪ ꯅꯤꯡꯁꯤꯡꯉꯤ ꯅꯥꯕ ꯑꯇꯩ ꯅꯤꯡꯁꯤꯡꯈ꯭ꯔꯁꯨ
ꯇꯈꯤꯇꯕ ꯕꯇꯃꯥ ꯑꯩ ꯅꯤꯡꯁꯤꯡꯒꯗꯧꯕꯅꯦ ꯑꯗꯨꯃꯗꯤ ꯑꯩꯅ ꯃꯣꯏꯌꯥꯝ ꯄꯥꯝꯖꯕ ꯑꯆꯥꯄ ꯂꯩꯅ ꯥꯏꯗꯣ
ꯑꯁ ꯑꯗꯨꯅꯤ ꯃꯣꯏ ꯁꯠ ꯏꯃꯥꯟꯅꯕꯗ ꯑꯁ ꯑꯩꯁꯦ ꯅꯪ ꯄꯤꯖꯒꯦ ꯇꯧꯕꯅ ꯑꯗꯨꯒꯤꯁꯨ ꯀꯧꯕꯅꯤ ꯍꯥꯏꯕ ꯑꯗꯨꯗꯩ ꯎꯗꯁꯨ ꯀꯨꯏꯔꯦ ꯍꯥꯏꯕ ꯁꯠ ꯆꯀꯥꯟꯗ ꯑꯥ ꯁꯤꯃꯒꯧꯉꯩꯗꯤ ꯑꯁ ꯁꯤ ꯑꯥꯏꯁ ꯀ꯭ꯔꯤꯝꯁꯤꯦ ꯁꯨꯕꯥꯁꯗ ꯀꯥꯟ ꯈꯜꯂꯦ ꯑꯩꯁꯤꯗꯤ ꯑꯁꯦꯡꯕꯒꯤ ꯈꯜꯂꯦꯕ ꯑꯩ ꯉꯁꯤ ꯍꯥꯏꯁꯦ ꯍꯥꯏꯁꯨ ꯍꯥꯏꯒꯠꯂꯨꯑꯕ ꯊꯧꯕꯥꯜꯅ ꯑꯁ ꯃꯣꯏꯁꯤ ꯈꯔꯗꯤ ꯍꯥꯎꯖꯅꯤ ꯍꯥꯏ ꯑꯗꯨ ꯒ꯭ꯌꯥꯟ ꯇꯥ
ꯈꯉ ꯑꯗꯩ ꯅꯣ ꯃꯥꯏꯒ ꯆꯠꯂꯒ ꯑꯃꯨꯛ ꯆꯥꯔꯕ ꯑꯗꯨꯗ ꯅꯪꯅ ꯄꯤꯖꯒꯗꯕ
ꯍꯣꯏꯅꯦ ꯍꯣꯏ ꯑꯗꯒꯤꯅꯦ ꯀꯩꯅꯣꯕꯨꯁꯨ ꯍꯥꯏꯒꯦ ꯑꯗꯨ ꯑꯗꯨꯒꯤ ꯁꯊꯥꯏꯗꯔꯀꯥꯟꯗ ꯁꯤꯖꯤꯟꯅꯔꯦ ꯃꯣꯏꯒꯤ ꯍꯣꯏ ꯑꯩꯈꯣꯏ ꯏꯁꯇ꯭ꯔꯤꯠ ꯐꯨꯗꯀꯤ ꯇꯥꯏꯞꯇ ꯇꯧ ꯃꯣꯏ ꯕ꯭ꯔꯦꯟ ꯃꯆꯥ ꯑꯃꯗꯤ ꯇꯧꯋꯦꯕꯀꯣ ꯃꯣꯏ ꯃꯐꯝꯗꯣ ꯑꯩꯅ ꯍꯥꯏꯐꯦꯠꯇꯪ ꯀꯩꯅꯣ ꯇꯧꯒꯗ ꯉꯁꯤ ꯌꯦꯡꯉꯛꯄꯁꯦ ꯑꯗꯨꯀꯥꯟꯗ ꯃꯁ ꯌꯦꯟꯒ ꯉꯥꯅꯨꯒ ꯑꯣꯏꯨꯝꯕ ꯐꯪꯕ ꯑꯗꯣ ꯃꯣꯏꯁꯤꯅ ꯑꯃꯨꯛ ꯕꯤꯔꯌꯥꯅꯤꯁꯨ ꯐꯪꯕ ꯑꯗꯩ ꯃꯣꯏ ꯀꯩꯅꯣꯁꯤꯅ ꯑꯃꯨꯛ ꯌꯦꯟꯁꯤꯗ ꯑꯃꯨꯛꯅꯦ ꯌꯦꯟ ꯃꯩꯁꯦ ꯑꯩꯈꯣꯏꯒꯤ ꯀꯃꯥꯏꯅ ꯇꯧꯔꯤꯅꯣ ꯈꯪꯗꯦ ꯁꯥꯡꯇꯛ ꯇꯧꯔꯒꯅꯦ ꯑꯩꯈꯣꯏ ꯀꯃꯥꯏꯅ ꯍꯥꯏ ꯑꯩ ꯑꯩꯈꯣꯏ ꯃꯐꯩꯗꯨꯣ ꯆꯞꯇꯛ ꯇꯧꯗꯕ ꯁꯥꯗꯨ ꯀꯃꯥꯏꯅ ꯊꯨꯒꯥꯏꯔꯒ ꯑꯃꯨꯛ ꯁꯦꯝꯕꯔ ꯈꯪꯗꯦꯕꯀꯣ ꯁꯥꯡꯇꯛ ꯑꯣꯏꯅ ꯄꯤꯔꯛꯑꯒ ꯑꯩꯈꯣꯏ ꯃꯐꯩ ꯄꯤꯔꯛꯑꯒ ꯑꯗꯨꯃꯥꯏꯅ ꯄꯤꯔꯛꯀꯅꯦ
ꯊꯣꯏꯅ ꯃꯨꯟꯅ ꯌꯦꯡꯉꯒ ꯇꯤꯟ ꯌꯣꯠꯂꯣ ꯆ ꯇꯧꯔ ꯂꯥꯛꯑꯦ
ꯑꯦ ꯑꯗꯨꯗꯤ ꯍꯥꯟꯅ ꯆꯥꯕꯅꯦꯕꯀꯣ ꯑ ꯅꯤꯡꯁꯤꯡꯉꯁꯦ ꯑꯩꯅ ꯁꯨꯝ ꯅꯤꯡꯁꯤꯡꯀꯥꯟꯗ ꯑꯗꯨꯏ ꯄꯣꯠꯇꯣ ꯑꯗꯨꯏ ꯑꯥꯏꯁ ꯀ꯭ꯔꯤꯝꯗꯨꯅ ꯑꯃꯨꯛ ꯑꯦ ꯉꯁꯤꯃꯨꯛ ꯆꯥꯏꯗꯅ ꯑꯗꯩ ꯑꯇꯣꯞꯄ ꯃꯐꯝꯗ ꯑꯃꯨꯛ ꯑꯩꯈꯣꯏꯁꯤ ꯀꯩꯅꯣ ꯑꯣꯏꯅ ꯆꯥꯏꯌꯦꯕ ꯑꯩꯣꯏ ꯆꯤꯛꯀꯟꯒꯤ ꯌꯦꯟꯒꯤ ꯃꯁꯥꯁꯤ ꯆꯥꯔꯥꯟꯁꯤꯗ ꯑꯃꯨꯛ ꯌꯦꯟ ꯃꯁꯥꯁꯤ ꯑꯃꯨꯛ ꯀꯃꯥꯏꯅ ꯁꯦꯝꯃꯤꯅꯣ ꯈꯪꯗꯦꯅ ꯐꯖꯅꯁꯨ ꯆꯥꯎꯋꯦꯕꯀꯣ ꯍꯣꯏ ꯃꯃꯜꯁꯨ ꯑꯃꯨꯛ ꯈꯤꯇꯪ ꯍꯥꯏꯒꯠꯂꯦ ꯃꯃꯜꯁꯦ ꯈꯤꯇꯪ ꯇꯥꯡꯉꯦ ꯑꯗ ꯃꯣꯏꯁꯦ ꯉ ꯆꯥꯎꯕ ꯀꯃ ꯈꯨꯁꯤ ꯃꯣꯏ ꯃꯦꯗꯤꯟꯗ ꯍꯥꯏꯗꯤ ꯃꯣꯏꯒꯤ ꯇꯣꯠꯂꯒ ꯁꯪꯒꯣꯝ ꯁꯪꯒꯣꯝ ꯑꯐꯝꯝꯕꯗ ꯇꯣꯠꯂ ꯀꯣꯠꯂ ꯊꯝꯃꯤꯗꯅ ꯐ꯭ꯔꯤꯖꯇ ꯑꯗꯨꯃꯥꯏꯅꯁꯨ ꯇꯧꯛ ꯃꯥꯟꯗꯕ ꯑꯗꯒꯤ ꯀꯣꯔꯟ ꯍꯥꯞꯄꯒ ꯑꯩꯈꯣꯏꯒꯤ ꯀꯩꯅꯣ ꯇꯧꯋꯤꯗꯅ ꯃꯨꯊꯣꯏꯗꯅ ꯑꯗꯨꯁꯨ ꯃꯥꯟꯗꯕ ꯊꯥꯎꯁꯨ ꯌꯥꯎꯔꯗꯕ ꯃꯣꯏ ꯗꯤꯞ ꯐ꯭ꯔꯥꯏꯗꯨꯁꯨ ꯑꯃꯨꯛ ꯇꯧꯕ ꯃꯥꯟꯕ ꯑꯁ ꯃꯗꯨꯁꯨ ꯑꯁ ꯆ ꯌꯥꯕꯅꯦ ꯑ ꯁ ꯎꯝ
ꯑ ꯅꯪ ꯆꯥꯔꯤ ꯃꯌꯥꯝꯗꯣ ꯀꯌꯥ ꯆꯪꯉꯦ ꯑꯗꯨ ꯌꯦꯡꯉꯛ ꯑꯩꯒ ꯆꯄ ꯑꯗꯨꯖꯅ ꯈꯤꯇꯪꯗꯤ ꯍꯦꯟꯒꯠꯄ ꯌꯥꯏ ꯆꯝ ꯆꯅꯤꯗꯤ ꯍꯦꯟꯒꯠꯅꯕ ꯑꯗꯨꯒ ꯅꯪ ꯇꯧꯔꯤꯕ ꯅꯪ ꯊꯕꯛꯇꯨꯗ ꯑꯩ ꯄꯩꯁꯥꯗꯨ ꯈꯔ ꯈꯣꯝꯃꯣ ꯑꯗꯨꯒ ꯅꯣꯡꯃ ꯆꯠꯅꯕ ꯃꯐꯝꯗꯨꯣ ꯐꯖꯅ ꯈꯪꯉꯨ ꯈꯥꯗ꯭ꯔꯛ ꯃꯗ꯭ꯔꯛ ꯇꯧꯔꯒ ꯁꯤꯗ ꯑꯩ ꯀꯥꯎꯈꯔꯦ ꯁ꯭ꯋꯥꯏ ꯂꯩꯍꯧꯕꯅꯤ ꯅꯍꯥꯟꯗꯤ ꯉꯁꯤꯗꯤ ꯂꯩꯔꯝꯗ꯭ꯔꯦ ꯑꯗꯨ ꯑꯗꯥꯃꯨꯛ ꯌꯥꯔꯣꯏ ꯑꯗꯨꯒ ꯑꯥꯏꯁ ꯀ꯭ꯔꯤꯝꯗꯨꯃ ꯁꯣꯏꯕ ꯁꯨꯡꯌꯥ ꯌꯥꯔꯣꯏ
ꯑꯁ ꯑꯥꯏꯁ ꯀ꯭ꯔꯤꯝꯗꯨꯗꯤ ꯄꯣꯁꯇꯤꯛ ꯇꯥꯕꯅꯦ ꯑꯣ ꯁꯤ ꯑ ꯁꯤꯁꯨ ꯍꯥꯡꯅꯕꯩꯅꯦꯕ ꯑꯩꯈꯣꯏ ꯁꯣꯝꯄꯥꯁꯤ ꯑꯩꯈꯣꯏ ꯁꯝꯄꯥꯄꯥꯗ ꯑꯃ ꯑꯥꯏꯁ ꯀ꯭ꯔꯤꯝ ꯑꯃ ꯍꯥꯡꯕꯗꯣ ꯃꯣꯏꯅ ꯑꯃꯨꯛ ꯅꯨꯡꯉꯥꯏꯇꯣꯏꯁꯤꯅ ꯑꯃꯨꯛꯗꯀꯣ ꯍꯥꯟꯅꯗꯤ ꯗꯥꯏꯔꯦꯛꯂꯤ ꯃꯁꯤꯡꯗꯒꯤꯩ ꯇꯧꯔꯝꯕꯗꯣ ꯍꯧꯖꯤꯛꯇꯤ ꯐꯝꯍꯜꯂꯒ ꯁꯥꯗꯣꯑ ꯊꯝꯃꯦꯕ ꯑꯗꯨ ꯆꯥꯅꯤꯡꯗꯦꯕ ꯃꯣꯏ ꯃꯁꯤꯡꯗꯩ ꯁꯥꯕꯗꯨꯅꯦꯕ ꯑꯩꯣꯏꯅ ꯄꯥꯝꯃꯤꯁꯦ
ꯍꯣ ꯑꯗꯨ ꯁꯠꯄꯩ ꯃꯈꯥ ꯄꯣꯜꯂ ꯃꯦꯆꯤꯟꯗꯒꯤꯩ ꯇꯧꯕꯗꯨ ꯁꯠꯇ꯭ꯔꯒꯗꯤ ꯀꯨꯏꯅ ꯊꯝ ꯌꯥꯔꯣꯏꯗꯣꯔꯤꯕ ꯍꯧꯖꯤꯛꯀꯤ ꯃꯣꯏꯅ ꯇꯧꯔꯤꯗꯨꯗꯤ ꯀꯨꯏꯅ ꯊꯝ ꯌꯥꯗꯧꯕ ꯑꯣꯏꯕ ꯑꯗꯨ ꯉꯁꯤꯁꯦ ꯂꯧꯗ꯭ꯔꯁꯨ ꯍꯌꯦꯡꯒꯤ ꯍꯥꯏꯗꯤ ꯑꯗꯨꯃꯥꯏꯅ ꯊꯝ ꯌꯥꯅꯉꯥꯏ ꯇꯧꯔꯛꯏꯕ ꯅꯣꯏ ꯍꯧꯖꯤꯛꯀꯤ ꯈꯨꯗꯛ ꯈꯨꯗꯛꯀꯤ ꯁꯥꯕꯤꯗꯨꯅ ꯃꯤꯗꯣ ꯁꯤꯠꯄ ꯃꯐꯝ ꯅꯠꯇ꯭ꯔꯒꯗꯤ ꯐꯔꯛ ꯇꯥꯗꯣꯔꯤꯕ ꯀꯨꯏꯅꯁꯨ ꯊꯝ ꯌꯥꯔꯣꯏꯗ꯭ꯔꯗꯤ ꯑꯗꯨꯅ ꯇꯧꯔꯛꯏꯕ ꯑꯣ ꯑꯗꯨꯃꯥꯏꯅ ꯈꯨꯗꯛ ꯈꯨ ꯆꯀꯤ ꯁꯥꯕꯗꯨ ꯐꯥꯎꯗꯤ ꯌꯥꯝ ꯐꯥꯎꯕꯅꯦ ꯑꯩꯁꯨ ꯅꯣꯡꯃ ꯆꯥꯈ꯭ꯔꯦꯕ ꯀꯩꯅꯣꯔꯣꯝꯗ ꯑꯗꯨ ꯌꯥꯝ ꯍꯥꯎꯗꯤ ꯍꯥꯎꯕ꯭ꯔꯦ ꯑꯗꯨꯝ ꯕꯤꯠꯁꯨ ꯂꯩꯗꯅꯀꯣ ꯍꯦꯛ ꯌꯦꯡꯕꯗꯁꯨ ꯌꯥꯝ ꯍꯥꯎꯗꯧ ꯃꯥꯜꯍꯟꯕꯗꯣ ꯅꯨꯡꯉꯥꯏꯕꯗꯣ ꯁꯨꯝ ꯆꯥꯕꯗ ꯕꯤꯠ ꯍꯦꯟꯅ ꯍꯥꯞꯄꯗꯣ ꯑꯣꯏꯕꯅꯦꯕ
ꯑꯗꯨ ꯑꯩ ꯀꯩꯅꯣ ꯈ ꯍꯥꯏꯖꯕ ꯃꯥꯁꯦ ꯍꯥꯟꯅꯅꯦ ꯍꯧꯖꯤꯀꯤ ꯑꯩꯈꯣꯏ ꯃꯅꯥꯛꯀꯤ ꯑꯩꯅ ꯍꯦꯛ ꯑꯩꯅ ꯍꯦꯛ ꯍꯦꯛ ꯂꯥꯏꯔꯤꯛ ꯄꯥꯝꯕ ꯃꯐꯝ ꯆꯠꯂꯤ ꯍꯥꯏ ꯃꯅꯥꯛꯀꯤ ꯀꯩꯅꯣꯁꯦ ꯃꯐꯝ ꯍꯧꯖꯤꯛ ꯑꯥꯏꯁ ꯀ꯭ꯔꯤꯝ ꯆꯥ ꯃꯐꯝꯁꯦ ꯍꯥꯟꯅ ꯁꯨꯝ ꯃꯤꯗꯣ ꯅꯣꯡꯃꯥꯏ ꯃꯆꯥꯅꯨꯄꯥ ꯑꯣꯏꯒꯨꯝ ꯇꯧꯕꯅꯦ ꯕꯀꯣ ꯃꯥꯏ ꯃꯆꯥꯅꯨꯄꯥꯁꯦ ꯂꯩꯔꯒ ꯁꯦꯝꯕꯅꯦꯕ ꯑꯥꯏꯁ ꯀ꯭ꯔꯤꯝꯁꯦ ꯍꯥꯏꯗꯤ ꯈꯨꯗꯛꯇ ꯁꯦꯝꯕꯅꯦ ꯑꯗꯨꯣ ꯃꯆꯥꯅꯨꯄꯥ ꯊꯕꯛ ꯆꯠꯊꯣꯛꯄ ꯑꯣꯏꯅ ꯀꯩꯅꯣ ꯇꯧꯕꯔ ꯈꯪꯗꯦꯕꯀꯣ ꯐ꯭ꯔꯤꯖꯇꯅꯦ ꯁꯦꯝꯃꯝꯃꯅꯤ ꯐ꯭ꯔꯤꯖꯇ ꯊꯝꯃꯅꯤ ꯑꯗꯨꯗꯤ ꯀꯩꯅꯣꯒ ꯆꯞ ꯃꯥꯟꯅꯩꯑꯕ ꯔꯦꯗꯤꯃꯦꯗ ꯑꯗꯨꯒ ꯑꯩꯈꯣꯏꯅ ꯃꯃ ꯑꯩ ꯃꯃꯥꯡ ꯆꯠꯂ ꯍꯥꯏꯕꯅꯦꯕ ꯑꯦ ꯀꯩꯅꯣꯗꯣ ꯂꯩꯗꯤ ꯑꯩꯈꯣꯏ ꯈꯨꯗꯛꯇ ꯆꯥ ꯄꯥꯝꯕꯩꯅ ꯍꯥꯟꯅ ꯃꯥ ꯑꯗꯨꯝ ꯂꯩꯕꯅꯦꯕ ꯑꯣ ꯍꯧ ꯃꯥ ꯊꯕꯛ ꯇꯧꯈꯤꯕꯔꯥ ꯀꯩꯅꯣ ꯇꯧꯈꯤꯕꯔꯥ ꯈꯪꯗꯦꯕ ꯑꯗꯨꯝ ꯃꯃꯥꯁꯨ ꯍꯩꯇꯦ ꯍꯥꯏꯕ꯭ꯔꯥ ꯑꯗꯩ ꯃꯄꯥꯃꯨꯛ ꯉꯥꯏꯅꯕ꯭ꯔꯥ ꯑꯗꯨꯃꯥꯏꯅ ꯈꯨꯗꯛꯇꯨ ꯁꯦꯝꯗꯦꯕ ꯑꯗꯨ ꯈꯨꯗꯛꯇꯤ ꯁꯦꯝꯕꯁꯨ ꯃꯣꯏ ꯑꯃꯥꯡꯕ ꯂꯩꯇꯦꯕ ꯍꯥꯏꯗꯤ ꯑꯦ ꯃꯤ ꯂꯥꯛꯇ꯭ꯔꯦ ꯍꯥꯏꯗꯅ ꯑꯗꯨꯝ ꯃꯁꯤꯡꯗ ꯂꯩꯗꯣꯏꯅꯦꯅ ꯆꯞ ꯃꯥꯟꯅꯩꯑꯕ ꯐ꯭ꯔꯦꯁꯇꯨꯒ ꯑꯗꯣ ꯅꯣꯏ ꯒ꯭ꯌꯥꯟ ꯇꯥꯗꯦ
ꯃꯌꯥꯝꯅ ꯁꯦꯝꯃꯩꯇ ꯍꯥꯏꯔ ꯀꯃꯥꯏꯅ ꯁꯦꯝꯅꯤ ꯑꯗꯨꯏꯁꯨ ꯑꯗꯨ ꯑꯣꯏꯔꯝꯕꯁꯨ ꯌꯥꯏ ꯑꯗ ꯅꯪ ꯑꯃꯨꯛꯁꯨ ꯆꯍꯤ ꯆꯥꯗꯣꯔꯦ ꯅꯪ ꯑꯗꯨ ꯑꯩꯈꯣꯏ ꯁꯤꯗ ꯐꯪꯅ ꯐꯪꯅ ꯅꯪ ꯑꯗꯨꯃꯁꯨ ꯑꯩ ꯌꯣꯟ ꯏꯟ ꯀꯩꯝ ꯍꯥꯏꯔꯛꯇꯦꯕ
ꯑꯩꯈꯣꯏ ꯍꯣꯛꯀꯤꯗꯨꯗꯤ ꯁꯤ ꯑꯥꯏ ꯀꯩꯅꯣꯒꯤ ꯐꯛꯇ ꯀꯥ ꯑꯣꯏ ꯂꯤꯂꯅ ꯅꯥꯀꯟꯗ ꯀꯩꯅꯣ ꯁꯤꯅꯦꯃꯥ ꯍꯣꯜ ꯅꯥꯀꯥꯟꯗ ꯂꯩꯒꯨꯝꯕ ꯇꯧꯔꯤꯗꯨꯅꯤ ꯑꯗꯨ ꯆꯥꯗ꯭ꯔꯤꯕ ꯅꯪꯀꯣ
ꯅꯪ ꯖꯒꯠꯀꯤ ꯑꯆꯥꯄꯣꯠ ꯑꯣꯏꯅ ꯈꯪꯕ ꯅꯪꯅ ꯈꯔꯛ ꯃꯔꯛ ꯇꯧꯔꯒ ꯑꯩꯉꯣꯟꯗ ꯆꯥꯗꯕ ꯁꯥ ꯁꯥꯗ ꯅꯣꯡꯃ ꯀꯩꯅꯣꯝ ꯆ ꯀꯔꯤ ꯁꯥꯗꯣꯏꯅꯣ ꯈꯪꯗꯦ ꯑꯁ ꯀꯔꯤꯝ ꯆꯥꯅꯉꯥꯏ ꯂꯩꯇꯦ ꯑꯗꯨꯩꯗꯤ ꯈꯗꯛ ꯃꯔꯛ ꯑꯗꯨꯝ ꯇꯧ ꯂꯩꯕꯗꯣ ꯑꯗꯣ ꯍꯧꯖꯤꯛꯇꯤ ꯋꯥꯔꯤ ꯊꯂꯛꯀꯥꯟꯗꯗꯤ ꯑꯗꯨꯝ ꯊꯣꯛꯂꯛꯑꯦꯅꯦ ꯉꯁꯤꯗꯤ ꯊꯥꯏꯅ ꯆꯥꯈꯤ ꯃꯌꯥꯝꯗꯣ ꯅꯪ ꯈꯪꯗꯦ ꯈꯪꯗꯦ ꯈꯗꯛ ꯇꯧꯗꯗ ꯑꯩꯉꯣꯟꯗ ꯃꯤꯒꯗꯨ ꯆꯠ ꯆꯠꯇ ꯆꯥ ꯂꯩꯔꯝꯃꯦꯕꯅ ꯅꯠꯇ꯭ꯔꯥ
ꯍꯀꯤꯤꯔꯣ ꯂꯪ ꯇꯁꯦ ꯍ ꯑ ꯀ ꯇꯁꯤ ꯆꯥꯗꯔꯤ ꯅ
ꯇꯁꯦꯡꯅ ꯇꯁꯦꯡꯅ ꯆꯥꯗꯔ ꯑꯥꯏꯁ ꯀ꯭ꯔꯤꯝꯗꯨꯁꯨ ꯆꯥꯗꯔꯤ ꯁꯁꯤꯡꯉꯥꯔꯗꯨꯁꯨ ꯆꯥꯗꯔꯤ ꯍꯈꯣꯏ ꯑꯃꯨꯛ ꯆꯥꯗꯔꯤ
ꯑ ꯑ ꯌꯦꯡ ꯅꯨꯡꯊꯤꯟꯗꯤ ꯌꯥꯔꯣꯏ ꯅꯨꯃꯤꯗꯥꯡ ꯋꯥꯏꯔꯝꯗꯣ ꯑꯩ ꯁꯠ ꯆꯠꯂ ꯌꯦꯡꯉꯦꯕꯀꯣ ꯑꯗꯨ ꯅꯪ ꯇ ꯊ ꯍꯃꯤꯗꯥꯡ ꯋꯥꯏꯔꯝꯁꯦ ꯏꯃꯥ ꯍꯥꯡꯉꯗꯤꯅꯦ ꯑꯗꯨꯩ ꯀꯧꯔꯛꯑꯒꯦ
ꯌꯥꯔꯔꯣꯏ ꯍꯥꯏ ꯅꯨꯡꯊꯥꯡ ꯅꯨꯡ ꯐꯪꯉꯦ ꯌꯥꯔꯗꯤ ꯀꯔꯝꯕꯥꯟꯅꯅꯪ ꯌꯥꯗꯣꯏꯣ ꯑꯍꯤꯡꯗꯔꯥ ꯄꯨꯡ ꯕꯥꯔꯣ ꯑꯍꯤꯡꯒꯤ ꯄꯨꯡ ꯕꯥꯔꯣꯗ ꯌꯥꯗꯣꯏꯔꯥ
ꯍꯣꯏ ꯇꯗꯨ ꯗꯨꯀꯥꯟꯗꯨꯣ ꯑꯌꯨꯛ ꯅꯨꯡꯊꯤꯤꯟꯗꯗꯤ ꯑꯌꯨꯛꯇꯗꯤ ꯍꯥꯡꯗꯦꯕ ꯇꯔꯥꯃꯥꯊꯣꯏ ꯃꯇꯨꯡꯗ ꯍꯥꯡꯉꯤ ꯍꯥꯏꯕꯅꯦ ꯑꯩꯅ ꯃꯃꯥꯡ ꯇꯥꯈꯤꯀꯥꯟꯗ ꯑꯗꯨꯒꯤ ꯅꯪꯉꯣꯟꯗ ꯍꯥꯏꯕꯒꯤ ꯋꯥꯅꯦꯕ
ꯑꯂ ꯣꯏꯌꯥꯥꯕꯤ
ꯍꯧꯀꯤꯁꯤꯅ ꯍꯣꯡꯉꯦ ꯂꯨꯄꯥ ꯀꯨꯟꯊ꯭ꯔꯥ ꯈꯛꯇ ꯄꯤꯕꯅꯦ ꯑꯩꯈꯣꯏ ꯃꯄꯥꯁꯤꯅ ꯑꯩꯅ ꯑꯩꯩꯅ ꯉꯁꯤ ꯆꯥꯔꯤꯁꯤꯅ ꯑꯃꯨꯛ ꯂꯨꯄꯥ ꯅꯤꯐꯨꯔ ꯌꯥꯡꯈꯩꯔ ꯄꯤꯒꯨꯝ ꯇꯧꯈꯤꯕꯅꯦꯕ
ꯍꯥꯎꯕꯗꯤ ꯀꯅꯥꯅ ꯍꯦꯜꯂꯤ
ꯍꯥꯎꯕꯁꯦ ꯑꯩ ꯁꯤꯅꯦꯕ ꯍꯥꯎꯕꯩ ꯃꯇꯥꯡꯁꯦ ꯁꯨꯃꯥꯏꯅ ꯇꯧꯋꯦꯕꯀꯣ ꯍꯥꯏꯗꯤ ꯃꯣꯏ ꯃꯣꯏꯒꯤꯅ ꯈꯤꯇꯪ ꯍꯥꯎꯕ ꯍꯦꯜꯂꯤ ꯍꯥꯏꯗꯣꯏꯔꯥ ꯍꯥꯏ ꯀꯩꯗꯧꯝ ꯍꯥꯏ ꯀꯥꯟꯗ ꯑꯩꯈꯣꯏ ꯑꯥꯔꯇꯤꯐꯤꯁꯋꯦꯜ ꯍꯥꯏꯗꯣꯏꯔꯥ ꯍꯥꯏꯗꯤ ꯃꯣꯏꯅ ꯀꯔꯤ ꯍꯥꯏꯅꯤ ꯑꯁꯦꯡꯕ ꯑꯥꯏꯁ ꯀ꯭ꯔꯤꯝ ꯃꯣꯏ ꯇꯣꯉꯥꯟꯅ ꯑꯃ ꯁꯤꯖꯤꯟꯅꯩꯌꯦꯕ ꯁꯤꯒꯤ ꯄꯥꯎꯗꯔꯒꯤ ꯐꯣꯝꯗ ꯍꯥꯏꯇꯥꯔꯦ ꯑꯩꯈꯣꯏ ꯁꯥꯔꯤꯁꯤꯅ ꯑꯃꯨꯛ ꯃꯣꯏꯅ ꯑꯃꯨꯛ ꯑꯗꯨ ꯁꯥꯔꯁꯨ ꯀ꯭ꯋꯥꯂꯤꯇꯤꯗꯨ ꯈꯔ ꯍꯦꯟꯅ ꯁꯤꯖꯤꯟꯅꯕꯩꯔꯥ ꯈꯪꯗꯦꯕꯀꯣ ꯃꯍꯥꯎꯁꯦ ꯑꯩꯈꯣꯏ ꯑꯁꯦꯡꯕ ꯑꯥꯏꯁ ꯀ꯭ꯔꯤꯝ ꯆꯥꯔ ꯃꯥꯜꯅꯗꯤ ꯑꯩꯈꯣꯏꯒꯤ ꯑꯁꯦꯡꯕ ꯍꯩ ꯔꯥꯅꯒꯥꯛ ꯁꯦꯝꯕꯗꯣ ꯈꯤꯇꯪ ꯇꯛ ꯇꯧꯈꯤꯕꯅꯦꯕ
ꯐꯔꯦꯅꯦ ꯑꯗꯨ ꯀꯔꯤꯀꯔꯤ ꯐ꯭ꯂꯦꯕꯔ ꯐꯪꯒꯦ ꯑꯩꯈꯣꯏ ꯁꯤꯗ ꯂꯩꯕꯗꯨꯗꯤ ꯃꯣꯏ ꯁꯦꯝꯃꯒꯗꯤ
ꯃꯦꯡꯒꯣ ꯆꯣꯀꯂꯦꯠ ꯍꯩꯅꯧꯒ ꯆ ꯀ ꯕꯤꯅꯤꯂꯒ ꯑꯣꯏꯔꯝ ꯗꯧ
ꯑꯗꯣ ꯁꯇ꯭ꯔꯣꯕꯦꯔꯤꯒꯨꯝꯕ ꯄꯥꯏꯅꯦꯄꯜꯒꯨꯝꯕ ꯐꯪꯗ꯭ꯔꯥ
ꯄꯥꯏꯅꯦꯄꯜꯗꯤ ꯑꯩ ꯊꯥꯖꯗꯦ ꯑ ꯁꯇ꯭ꯔꯣꯕꯦꯔꯤꯁꯦ ꯑꯩ ꯅꯤꯡꯁꯤꯡ ꯊꯣꯛꯇ꯭ꯔꯦ
ꯑꯗꯨꯗꯤ ꯀꯩꯅꯣꯗꯤ ꯅꯣꯏ ꯉꯁꯤ ꯆꯥꯗꯣꯏꯗꯨꯅ ꯀꯩꯀꯩ ꯐ꯭ꯂꯦꯚꯔ ꯂꯩꯍꯧꯒꯦ ꯃꯣꯏ ꯑꯗꯗꯤ
ꯃꯥꯅ ꯍꯥꯏꯕꯗꯨꯕꯨ ꯁꯇ꯭ꯔꯣꯕꯦꯔꯤꯒ ꯚꯦꯅꯤꯂꯥꯒꯗꯤ ꯑꯣꯏꯕ ꯑꯗꯣ ꯑꯩꯗꯤ ꯁꯇ꯭ꯔꯣꯕꯦꯔꯤꯗꯣ ꯑꯅꯤꯔꯛ ꯂꯧꯔ ꯆꯥꯔꯕ
ꯅꯪꯗꯤ ꯑꯉꯛꯄꯅꯤꯅꯦ ꯉꯁꯤ ꯈꯛ ꯆꯠꯄꯗꯨꯗ ꯑꯅꯤꯅꯤ ꯃꯊꯪ ꯅꯪ ꯄꯨꯀꯥꯟꯗꯗꯤ ꯑꯩ ꯑꯅꯤ ꯆꯥꯅꯤ ꯑꯍꯨꯝ ꯆꯥꯅꯤ ꯑꯩꯗꯤ ꯐ꯭ꯂꯦꯕꯔ ꯑꯍꯨꯝ ꯁ ꯑꯥꯏꯁ ꯀ꯭ꯔꯤꯝꯗꯨꯃꯗꯤ ꯅꯪ ꯄꯤꯖꯗꯅ ꯇꯣꯛꯄ ꯁꯨꯡꯌꯥ ꯌꯥꯔꯔꯣꯏ
ꯆꯥꯎꯅꯦ ꯆꯥꯎꯅꯦ ꯉꯁꯤꯗꯤ ꯁꯝ ꯑꯁ ꯁꯥꯁꯨ ꯁꯥꯕꯗꯣ ꯒꯥꯔꯤꯗꯣ ꯊꯄꯗꯣ ꯏꯃꯥꯟꯅꯕꯗ ꯑꯁ ꯈꯣꯡꯍꯥꯎꯗꯤ ꯂꯣꯏꯔꯦꯉꯣ ꯑ ꯑ ꯍꯥꯏꯗꯤ ꯏꯁꯥꯗꯣ ꯁꯨꯝ ꯁꯥꯒꯠꯂꯒꯀꯣ ꯑꯁꯤ ꯑꯝꯇꯛ ꯆꯥꯕꯅꯤꯅꯛꯀꯣ ꯑꯁ ꯍꯥꯎꯋꯦ ꯍꯥꯎꯋꯦ ꯍꯥꯎ ꯍꯥꯎꯦ ꯑꯗꯨꯀꯥꯟꯗ ꯑꯖꯁ ꯑꯁꯤ ꯀꯩꯅꯣꯒ ꯂꯥꯑꯝꯃꯗꯤ ꯑꯃꯨꯛ ꯈꯜꯂꯦꯕꯀꯣ ꯑꯗ ꯊꯥꯎ ꯆꯈꯤꯕꯅꯅꯤ
ꯄꯒ ꯆꯞ ꯃꯥꯟꯅꯈ꯭ꯔꯦ ꯉꯁꯤꯗꯤ
ꯑꯁ ꯈꯨꯅꯨꯡꯉꯥꯏꯗ ꯎꯄꯥꯏ ꯂꯩꯇꯦꯣ ꯃꯣꯏ ꯑꯥꯏꯁ ꯀ꯭ꯔꯤꯝꯗꯣ ꯀꯣꯟꯗꯣꯒꯥꯡꯁꯦ ꯃꯅꯤꯡꯗꯒꯤ ꯑꯩꯈꯣꯏ ꯁꯤꯦꯒꯥꯏꯔꯒ ꯑꯃꯨꯛ ꯆꯨꯞꯄꯒ ꯑꯃꯨꯛ ꯃꯈꯥꯗ ꯑꯃꯨꯛ ꯆꯥꯕꯗꯣ ꯑꯁ ꯃ ꯑꯥꯏꯁ ꯀ꯭ꯔꯤꯝꯗꯣ ꯑꯥꯏꯁ ꯀ꯭ꯔꯤꯝ ꯃꯥꯜꯂꯦ ꯐꯖꯅ ꯍꯥꯎꯋꯦ ꯑꯩꯈꯣꯏꯒꯤ ꯑꯩꯈꯣꯏ ꯑꯁꯦꯝꯕ ꯑꯃ ꯑꯥꯏꯁ ꯀ꯭ꯔꯤꯝ ꯑꯃ ꯃꯅꯝ ꯑꯃ ꯂꯩꯕꯗꯣ ꯅꯪ ꯒ꯭ꯌꯥꯟꯇ ꯍꯥꯏꯗꯤ ꯅꯪ ꯈꯪꯕ ꯈꯪꯅ꯭ꯔ ꯈꯪꯗꯦꯕꯀꯣ ꯑꯩꯈꯣꯏꯒꯤ ꯁ ꯁꯦꯝꯕꯒ ꯑꯗꯒꯤ ꯑꯩꯈꯣꯏ ꯃꯣꯏ ꯁꯥꯔꯛ ꯔꯦꯗꯤꯃꯦꯗ ꯍꯥꯏꯗꯣꯏꯔꯥ ꯑꯗꯨ ꯁꯦꯝꯕ ꯑꯥꯏꯁ ꯀ꯭ꯔꯤꯝꯁꯦ ꯁꯤ ꯑꯅꯤꯒꯤ ꯐ꯭ꯂꯦꯕꯔꯁꯨꯁꯦ ꯃꯅꯝꯁꯨꯁꯞ ꯃꯥꯟꯅꯗꯕꯅꯦ
ꯍꯣꯏ ꯌꯥꯝ ꯍꯩꯔꯦ ꯑꯥꯏꯁ ꯀ꯭ꯔꯤꯝꯒꯤ ꯃꯇꯥꯡꯗꯗꯤ ꯇꯣꯄꯤꯛ ꯑꯃꯐ ꯄꯨꯊꯣꯛꯑꯒ ꯉꯥꯡꯅꯕꯒ ꯆꯞ ꯃꯥꯟꯅꯔꯦ ꯈꯪꯗꯕ ꯂꯩꯇ꯭ꯔꯦ ꯅꯪ ꯏꯁꯤꯡ ꯂꯤꯇ꯭ꯔꯦ ꯑꯥꯏꯁ ꯀ꯭ꯔꯤꯝꯒꯤ ꯃꯇꯥꯡꯗꯗꯤ ꯅꯁꯥꯅ ꯔꯦꯗꯤ ꯇꯧꯔꯣ ꯃꯊꯪ ꯆꯠꯄꯗ ꯑꯩꯒ ꯆꯠꯄꯗ ꯑꯥꯏꯁ ꯀ꯭ꯔꯤꯝ ꯑꯍꯨꯝꯒꯤ ꯑꯗꯨꯃꯛ ꯒ꯭ꯌꯥꯟ ꯇꯥꯔꯣ ꯌꯥꯔꯦ ꯇꯨꯝꯃꯨꯔꯣ ꯆꯣ ꯃꯝꯃꯦ ꯉꯁꯤꯗꯤ ꯊꯦꯡꯉꯦ
ꯍꯣꯏ ꯍꯣꯏ ꯍꯣꯏ ꯄꯣꯊꯥꯔ ꯄꯣꯊꯥꯔꯁꯤ ꯑꯗꯨ ꯊꯝꯃꯒꯦ ꯊꯝꯃꯒꯦ ꯎꯝ